ꯅꯪ ꯋꯥꯔꯤ ꯃꯈꯥ ꯂꯤꯕ ꯍꯧꯔꯣ ꯎꯝ
ꯑꯩ ꯁꯥꯇ꯭ꯔ ꯑꯃ ꯂꯥꯛꯑꯝꯃꯦ ꯑꯩ ꯂꯥꯏꯔꯤꯛ ꯄꯥꯔꯣ ꯍꯥꯏ ꯊꯝꯃꯝꯃꯕꯅꯦ
ꯀꯩꯅꯣ ꯑꯣꯛ ꯑꯣꯛ ꯃꯅꯥꯛ ꯆꯠꯂꯤꯔ ꯅꯪ
ꯐꯨꯔꯛ ꯀꯅꯤꯌꯦ
ꯑꯣꯛ ꯃꯥꯜꯂꯦ ꯍꯧꯖꯤꯛꯀꯤꯗꯣ
ꯑꯩꯅꯤ ꯈꯣꯡꯉꯤꯗꯣ ꯑꯣꯛ ꯅꯠꯇꯦ
ꯏꯁ ꯅꯪꯖꯨ ꯈꯣꯡꯉꯕꯣ
ꯈꯣꯡꯉꯦ
ꯑꯣ ꯁꯥꯏ ꯍꯥꯏꯕ ꯑꯍꯟꯒꯩꯖꯤꯅꯅꯦ
ꯑꯥ
ꯁꯟꯁꯀ꯭ꯔꯤꯟꯗꯤ ꯅꯪ ꯑꯉꯥꯡ ꯑꯣꯏꯔꯤ ꯔꯤ ꯁꯤꯖꯤꯟꯅꯕ ꯌꯥꯗ꯭ꯔꯤ ꯈꯔ ꯑꯍꯟ ꯑꯣꯏꯔꯒ ꯁꯤꯖꯤꯟꯅꯗꯧꯅꯤ ꯏꯁ ꯑꯉꯥꯡꯗꯤꯅꯦ ꯑꯦꯁ ꯄꯤ ꯑꯦꯐ ꯑꯅꯦꯝꯕ ꯁꯤꯖꯤꯟꯅꯗꯧꯕ ꯒꯥꯏ ꯄꯪꯍꯥꯏ ꯍꯥꯏꯖꯤꯟꯕꯤꯑꯀꯣ
ꯀꯅꯥ ꯍꯥꯏꯔꯤꯕ
ꯑꯗꯨꯝ ꯍꯥꯏꯔꯤꯅꯦ ꯍꯧꯖꯤꯛꯁꯨ ꯑꯗꯨꯝ ꯍꯥꯏ ꯑꯩꯈꯣꯏ ꯃꯥꯗꯀꯁꯨ ꯍꯥꯏꯕꯤꯔꯛꯑꯦꯌꯦ
ꯀꯅꯥ ꯍꯥꯏꯕ ꯍꯧꯖꯤꯛ ꯑꯍꯟꯒꯩꯖꯤꯖꯨ ꯁꯟꯁꯀ꯭ꯔꯤꯟ ꯁꯤꯖꯤꯟꯅꯕ꯭ꯔꯥ ꯍꯥꯏꯁꯦ
ꯑꯗꯨꯝ ꯀꯣꯁꯃꯦꯇꯤꯛ ꯐꯝꯕ ꯗꯨꯀꯥꯟꯗꯣ
ꯎꯝ
ꯑꯗꯨꯗ ꯑꯗꯨꯝ ꯆꯪꯉꯒ ꯀ꯭ꯔꯤꯝ ꯑꯝꯇ ꯄꯤꯌꯨ ꯈꯣꯠꯂꯨꯀ ꯍꯥꯏꯔꯨꯕꯖꯤꯗ ꯁꯟꯁ꯭ꯀꯔꯤꯟꯗꯣ ꯑꯩꯈꯣꯏ ꯃꯥꯖꯤꯅ ꯀ꯭ꯔꯤꯝꯗꯣꯝꯈꯛ ꯇꯩꯔꯒ ꯇꯣꯛꯇꯧ ꯇꯧꯕ
ꯎꯝ
ꯅꯪ ꯀ꯭ꯔꯤꯝꯗꯨꯝꯈꯛ ꯇꯩꯔꯗꯤ ꯀꯥꯟꯅꯔꯣꯏ ꯁꯟꯁꯀ꯭ꯔꯤꯟ ꯗꯨꯝ ꯍꯥꯞꯆꯤꯟꯗ꯭ꯔꯗꯤ ꯅꯪ ꯑꯗꯨꯝ ꯈꯨꯨꯏꯅꯤ ꯅꯃꯥꯏꯇꯣ ꯌꯥꯔꯣꯏꯅ ꯍꯥꯏꯕ
ꯎꯝ
ꯑꯗꯨꯏ ꯃꯥꯅ ꯁꯟꯁꯀ꯭ꯔꯤꯟꯗꯨ ꯄꯤꯌꯣꯅ ꯍꯥꯏꯔꯨꯕꯖꯥꯅꯦ
ꯃꯥꯅꯁꯨꯝ ꯑꯩꯉꯣꯟꯗ ꯍꯥꯏꯕ ꯑꯩꯁ ꯎꯝ
ꯑꯗꯨꯗ ꯁꯟꯁꯀ꯭ꯔꯤꯟꯗꯣ ꯑꯦꯁ ꯄꯤ ꯑꯦꯐ ꯊꯥꯔꯇꯤ ꯑꯗꯥꯏꯒꯨꯝꯕ ꯁꯤꯖꯤꯟꯅꯧꯋꯣ ꯐꯤꯇꯤꯗꯨꯗꯤ ꯏꯁ꯭ꯀꯤꯟ ꯌꯥꯝ ꯁꯣꯛꯄꯅꯤꯒ ꯍꯥꯏꯕꯤꯔꯛꯑꯦꯌꯦ
ꯃꯣꯏꯅ
ꯃꯣꯏꯁꯤꯅ ꯍꯩꯄꯥꯖꯦ ꯁꯥꯕꯤꯒꯤꯕ
ꯅꯣꯏꯃꯥꯖꯤꯗ
ꯁꯥꯕꯤꯔꯛꯏꯕ ꯑꯗꯨꯅꯦ ꯑꯩꯈꯣꯏ ꯃꯥꯖꯤꯗ ꯑꯩꯈꯣꯏ ꯃꯥꯥꯖꯤꯅ ꯎꯪ ꯎꯪꯑꯅ ꯑꯄꯪ ꯁꯥꯗꯅ ꯇꯥꯔꯂꯥꯛꯑꯦꯕ ꯑꯩꯅ ꯑꯃꯨꯛ ꯊꯤꯅ ꯑꯃꯨꯛ ꯆꯩꯕꯤꯔꯦ
ꯅꯪꯅ ꯑꯃꯨꯛ ꯅꯃꯥꯗ ꯆꯩꯕꯤꯔꯤꯕ
ꯑꯩꯅ ꯑꯃ ꯆꯩꯕꯤꯔꯤꯕ ꯃꯤꯁꯤ ꯐꯤꯐꯇꯤ ꯍꯥꯏꯔꯤꯁꯦ ꯁꯤ ꯋꯥꯡꯉꯤꯖꯦ ꯐꯔꯤꯅꯦ ꯋꯥꯡꯉꯤꯒꯩ ꯐꯩꯅꯤ ꯀꯔꯤ ꯑꯉꯥꯡꯗ ꯄꯤꯕꯤꯕ ꯌꯥꯗꯦꯗꯤꯒꯤ ꯑꯉꯥꯡꯗꯤ ꯏꯁꯀꯤꯟ ꯀꯦꯟꯁꯔ ꯅꯥꯔꯖꯨ ꯌꯥꯔꯕ꯭ꯔꯥ ꯁꯥꯎꯅꯤꯡꯕꯖꯤ ꯑꯩꯅ ꯃꯤꯖꯦ ꯀꯥꯕꯖꯦ ꯅꯠꯇꯦꯕ ꯁꯦꯔꯟ ꯇꯨꯔꯟꯗꯣ ꯍꯥꯏꯖꯤꯟꯒꯅꯣ ꯍꯥꯏꯕꯅꯤꯗ
ꯃꯣꯏꯖꯨ ꯈꯪꯗꯕꯩ ꯑꯣꯏꯔꯝꯒꯅꯤ ꯀꯩꯗꯧꯔꯒꯦ
ꯁꯟꯁꯀ꯭ꯔꯤꯟ ꯇꯩꯔꯒ ꯏꯁ꯭ꯀꯤꯟ ꯁꯣꯛꯏ ꯀꯔꯤꯗ ꯍꯥꯏꯕꯅꯤꯗ
ꯍꯧꯔꯦ ꯍꯧꯔꯦ ꯃꯥꯒꯤ ꯁꯪꯉ ꯁꯪꯉꯒ ꯉꯥꯡꯕꯤꯖꯦ ꯍꯧꯔꯦ ꯃꯥꯒꯤ
ꯑꯩ ꯁꯥꯎꯅꯤꯡꯉꯀꯥꯟꯗ ꯑꯩ ꯍꯥꯏꯔꯛꯀꯅꯤ ꯑꯗꯨꯃꯥꯏꯅ ꯋꯥꯠ ꯏꯁ ꯗꯤꯁ ꯕꯤꯍꯦꯕꯤꯌꯥꯔ ꯑꯩꯅ ꯍꯥꯏꯅꯤꯡꯉꯤꯁꯦ ꯑꯗꯨꯝ ꯑꯩꯈꯣꯏ ꯅꯦ ꯍꯣꯏꯅꯀꯥꯁꯨꯀꯣ ꯃꯣꯏꯁꯨ ꯂꯩ ꯆꯠꯄꯗ ꯃꯣꯏ ꯁꯟꯁ꯭ꯀ꯭ꯔꯤꯟꯒ ꯁꯤꯖꯤꯟꯅꯩꯌꯦꯕꯀꯣ
ꯎꯝ
ꯑꯩꯅ ꯑꯗꯨꯝ ꯈꯔ ꯄꯨꯨꯡꯀꯞ ꯆꯥꯎꯔꯛꯄ ꯍꯥꯏꯇꯥꯔꯦ ꯀ꯭ꯂꯥꯁ ꯍꯥꯏꯔꯀ ꯗꯥꯏꯃꯨꯛ ꯀꯥꯔꯛꯄ ꯀꯥꯟꯗ ꯑꯗꯨꯝ ꯃꯈꯣꯏꯅꯦꯒ ꯂꯥꯛꯑꯣ ꯀꯩꯊꯦꯜ ꯆꯠꯃꯤꯟꯅꯧꯁꯨ ꯂꯥꯛꯑꯣꯒ ꯇꯧꯔꯒ ꯆꯠꯃꯤꯟꯅꯩꯕꯀꯣ ꯗ ꯑꯗꯨꯝ ꯃꯥꯁꯨ ꯀꯣꯁꯃꯦꯇꯤꯛ ꯗꯨꯀꯥꯟꯗ ꯆꯪꯉꯒ ꯂꯩꯗꯣꯏꯅꯦ ꯂꯦꯠꯃꯤ ꯀꯩꯀꯥꯒꯤ ꯃꯣꯏ ꯁꯟꯁ꯭ꯀ꯭ꯔꯤꯟ ꯀꯩꯀꯥꯇꯣ ꯂꯩꯗꯣꯏꯅꯦꯕ ꯑꯗꯨꯗꯁꯨꯅꯦ ꯑꯗꯨꯝ ꯁꯤꯅ ꯈꯔ ꯋꯥꯡꯉꯦ ꯁꯤ ꯁꯣꯛꯀꯗꯧ ꯃꯥꯜꯂꯤ ꯈꯣꯠꯀꯗꯧ ꯃꯥꯜꯂꯤ ꯇꯧꯋꯦꯕ ꯑꯗꯨꯀꯥꯟꯗꯁꯨ ꯑꯗꯨꯝ
ꯌꯥꯔꯕꯣ ꯅꯪ ꯋꯥ ꯉꯥꯡ ꯂꯣꯢꯔꯕꯣ
ꯂꯣꯢꯔꯦ
ꯃꯥꯢꯈ꯭ꯔꯥ ꯐꯣꯟꯁꯦ ꯑꯩ ꯑꯃꯨꯛ ꯌꯥꯒꯗ꯭ꯔꯣ
ꯊ ꯊ
ꯃꯦꯁꯦꯂ ꯒꯥꯟꯅ ꯊꯥꯔꯛꯢꯁꯦ ꯀꯅꯅꯥꯅꯣꯃꯦ
ꯀꯩꯅꯣꯅꯦ ꯖꯤꯌꯑꯣꯅꯦꯁꯦ ꯀꯩꯅꯣ ꯃꯥ ꯍꯥꯏꯁꯦ ꯖꯤ ꯑꯣ ꯇꯤ ꯇꯤ ꯄꯥꯁ ꯑꯦꯠ ꯆꯁ ꯔꯨꯄꯤꯁ ꯇꯨ ꯍꯟꯗ꯭ꯔꯦꯠ ꯄꯔꯃꯟ ꯑꯦꯟꯖꯣꯏ ꯑꯣ ꯇꯤ ꯇꯤ ꯑꯦꯞ ꯆꯥꯔꯥ ꯌꯥꯝ ꯍꯥꯏꯔꯦ ꯈꯪꯗ꯭ꯔꯦ
ꯎꯝ ꯈꯪꯉꯣꯢ ꯍꯣꯏ ꯉꯥꯏꯍꯥꯛꯇꯧꯒꯗꯕ ꯃꯦꯁꯦꯁꯁꯨ ꯌꯥꯔꯨꯗ꯭ꯔꯦ ꯃꯦꯁꯦꯁ ꯀꯨꯟꯊ꯭ꯔꯥ ꯂꯥꯛꯏꯅꯦ
ꯍꯥꯢꯖꯜꯂꯣ ꯍꯥꯢꯖꯜꯂꯣ
ꯂꯥꯞꯄꯨ ꯂꯥꯛꯇꯕ꯭ꯔꯣ ꯉꯁꯥꯏꯗ ꯅꯪ ꯔꯥꯔꯛꯢ ꯖꯤꯖꯥ ꯖꯤ ꯖꯤꯖꯥ ꯄꯨꯔꯥ ꯊꯥꯎ ꯐꯥꯎꯕꯁꯤ ꯃꯉꯥꯏꯈꯔꯦ
ꯀꯅꯥꯅꯣ ꯍꯧꯖꯤꯛ ꯅꯣꯏ ꯁꯥꯢꯔꯦ ꯋꯥ ꯉꯥꯡꯉꯥꯛꯢꯗꯣ ꯐꯣꯟꯗ
ꯀꯗꯥꯏꯗꯒꯤꯅꯣ ꯉꯥꯡꯉꯛꯁꯤꯅ ꯑꯃꯨꯛ ꯅꯪꯅ
ꯑꯩ ꯇꯥꯍꯧꯋꯤꯀꯣ ꯑꯩ ꯇꯥꯍꯧꯋꯤ ꯍꯧꯖꯤꯛꯋꯥꯢ ꯅꯨꯄꯤꯒꯤ ꯋꯥ ꯉꯥꯡꯈꯤꯕꯗꯣ ꯑꯩ ꯇꯥꯍꯧꯋꯤ
ꯊꯤꯕꯤꯗ꯭ꯔꯦꯅ ꯅꯪꯁꯨ ꯄꯨꯡꯍꯥꯢ ꯍꯥꯏꯖꯤꯜꯂꯦ ꯢꯕꯦꯝꯃꯥ ꯅꯪꯅ ꯃꯔꯣꯟ ꯑꯃ
ꯀ꯭ꯔꯥꯏ ꯀꯔꯤꯒꯤ ꯇꯤꯕꯤ
ꯇꯤꯚꯤꯗ ꯉꯥꯡꯖꯔꯛꯄꯅꯦ ꯇꯤꯚꯤꯗꯣ ꯈꯪꯉꯕꯣ ꯅꯪ ꯇꯤꯚꯤ ꯈꯪꯗ꯭ꯔꯣ ꯅꯪ ꯇꯤꯕꯤ ꯎꯖꯥꯗ꯭ꯔꯣ
ꯅꯃꯤꯠꯅ ꯇꯤꯚꯤꯗ ꯌꯦꯡꯉꯒꯥ ꯅꯆꯤꯟꯗꯨꯅ ꯐꯣꯟꯗ ꯉꯥꯡꯗꯣꯏꯕ
ꯌꯦꯁ ꯃꯜꯇꯤ ꯄꯔꯄꯣꯁꯀꯤ ꯃꯤꯅꯦꯃꯦ ꯑꯩꯈꯣꯏꯗꯤ
ꯅꯆꯤꯟꯗꯨꯁꯨ ꯀꯩꯅꯣꯝꯃ ꯁꯥꯏꯖꯜꯂꯣ ꯋꯥꯈꯜꯟꯁꯨ ꯀꯩꯅꯣꯝ ꯈꯜꯂꯣ ꯕ꯭ꯔꯦꯟ ꯃꯅꯨꯡꯗꯁꯨ
ꯎꯝ ꯀꯜꯂꯤꯝꯅꯦ ꯑꯗꯨꯖꯨ ꯑꯃꯨꯛ
ꯎꯝ ꯋꯥ ꯌꯥꯝ ꯉꯥꯡꯅꯤꯗꯦꯗꯥ ꯑꯩ
ꯐꯨꯔꯛꯀꯅꯤꯍꯦ ꯅꯪ ꯀꯃꯥꯏ ꯀꯃꯥꯏ ꯇꯧꯕ
ꯅꯪ ꯃꯤꯅꯤꯠ ꯇꯔꯥꯃꯉꯥ ꯐꯥꯔꯝꯃꯔꯣꯏ ꯌꯥꯝ ꯊꯨ ꯂꯥꯛꯑꯣ ꯂꯝꯄꯥꯛꯇꯀꯣ ꯉꯝꯊꯣꯛꯅꯗꯣꯏꯅꯤ
ꯅꯠꯇꯦꯅꯦ ꯂ ꯑꯉꯥꯡ ꯂꯥꯛꯑꯦꯅ ꯑꯃꯨꯛ ꯀꯩꯅꯣꯝ ꯍꯥꯏꯈꯤꯗꯥꯢꯅꯦ ꯍꯧꯖꯤꯛꯇ ꯅꯪꯕꯨꯗꯤ ꯐꯨꯕ ꯂꯥꯛꯀꯅꯤꯅꯦ ꯀꯔꯤꯝ ꯈꯟꯒꯅꯨꯅꯦ
ꯑꯩ ꯑꯉꯥꯡ ꯂꯥꯛꯑꯦ ꯑꯉꯥꯡ ꯂꯥꯏꯔꯤꯛ ꯄꯥꯒꯗꯧꯕ ꯃꯤ ꯑꯩ ꯑꯉꯥꯡ ꯒ꯭ꯌꯥꯟ ꯇꯥꯒ꯭ꯔꯥ ꯄꯣꯠꯅꯤ ꯂꯝꯒ ꯍꯦꯟꯂꯣꯏ ꯇꯨꯃꯤꯟ ꯄꯥꯔꯝꯒꯅꯤ
ꯀꯔꯝꯕ ꯑꯉꯥꯡꯅꯣ ꯑꯉꯥꯡ ꯑꯅꯤ ꯁꯨꯗꯥꯏꯅꯦ
ꯑꯉꯥꯡ ꯑꯆꯧꯕꯗꯨꯅꯤ
ꯑꯄꯤꯛꯄꯗꯨ ꯂꯥꯛꯇꯔꯤꯕꯣ
ꯑꯁ ꯑꯄꯤꯛꯄꯗꯣ ꯂꯥꯛꯑꯗꯤꯅꯦ ꯑ ꯃꯥꯖꯦ ꯃ꯭ꯌꯨꯖꯤꯛ ꯕꯦꯟꯗꯨ ꯃꯉꯥꯏꯔꯦ
ꯃꯣꯏ ꯁ꯭ꯀꯨꯜ ꯁꯨꯇꯤ ꯂꯩ ꯍꯥꯏꯕ꯭ꯔꯥ ꯀꯩꯅꯣꯝ ꯍꯥꯏꯒꯤꯗꯥꯏꯅꯦ
ꯃꯣꯏ ꯁꯝꯃꯔ ꯕ꯭ꯔꯦꯛ ꯄꯤꯔꯤꯝꯅꯤ
ꯑꯩ ꯉꯍꯥꯟꯅ ꯍꯥꯏꯗ꯭ꯔꯣ ꯁꯝꯃꯔ ꯕ꯭ꯔꯦꯛ ꯂꯩꯕꯅꯦꯅ
ꯑꯃꯗꯨꯗꯤ ꯀꯥꯏꯌꯦ
ꯀꯔꯝꯕ ꯑꯄꯤꯛꯄꯗꯣ
ꯑꯆꯧꯕꯗꯣ
ꯀꯩꯅꯣ ꯀꯔꯝꯕꯅꯣ ꯑꯄꯤꯛꯄꯅꯣ ꯀꯔꯝꯕ ꯑꯆꯧꯕꯅꯣ ꯅꯪꯒꯤꯖꯦ ꯑꯆꯧꯕ ꯉꯁꯤ ꯂꯥꯛꯏꯁꯤ ꯅꯠꯇ꯭ꯔꯣ
ꯑꯆꯧꯕ ꯍꯧꯖꯤꯛ ꯂꯥꯛꯑꯒ ꯑꯩꯅ ꯂꯥꯏꯔꯤꯛ ꯄꯥꯍꯟ ꯊꯝꯃꯤꯁꯦ ꯑꯆꯧꯕ
ꯑꯗꯨꯅ ꯅꯠꯇ꯭ꯔꯣ ꯅꯪꯉꯣꯟꯗ ꯇꯨꯏꯁꯟ ꯉꯟꯅ ꯇꯧꯖꯦ ꯍꯥꯏꯔꯛꯑꯦ ꯍꯥꯏꯕꯗꯣ ꯉꯔꯥꯡ ꯑꯗꯨ ꯀꯣꯛꯇꯣꯛꯄ ꯀꯩꯗꯧꯋꯤ ꯑꯗꯨꯗ ꯃꯣꯏꯗꯣ ꯁ꯭ꯀꯨꯜ ꯆꯠꯇꯕꯅꯤꯅ
ꯑꯁ ꯑꯩꯁꯦ ꯅꯣꯡꯉꯥꯟꯕꯒꯅꯦ ꯑꯃꯗꯣ ꯑꯩ ꯎꯅꯤꯡꯗꯕ
ꯑꯩꯖꯦ ꯁꯥꯎꯅꯤꯡꯒꯗꯧꯕ ꯑꯩꯖꯦ ꯅꯨꯃꯤꯠꯁꯤꯃ
ꯍꯦ ꯄ꯭ꯔꯣꯇꯥꯒꯣꯅꯤꯁ ꯌꯦꯔꯨꯝ ꯂꯂꯣꯟꯕꯤ
ꯑꯦ ꯄꯤꯟꯁꯤꯜꯖꯦꯃꯨꯛ ꯄꯦꯟꯁꯤꯜ ꯑꯅꯤꯃꯨꯛ ꯄꯥꯏꯔ ꯀꯣꯛ ꯀꯣꯛ ꯀꯣꯛ ꯀꯣꯛ ꯀꯣꯛ ꯑꯃꯨꯛ ꯊꯤꯟꯒꯅꯤ ꯀꯣ ꯑꯗꯩ ꯆꯩ ꯑꯃꯨꯛ ꯄꯥꯏꯔꯒ ꯀꯣꯛ ꯀꯣꯛ ꯀꯣꯛ ꯀꯣꯛ ꯀꯣꯛ ꯑꯃꯨꯛ ꯊꯤꯟꯒꯅꯤ ꯀꯣ ꯑꯁ ꯑꯗꯩꯗꯤ ꯇꯣꯡꯉꯛꯄ ꯁꯦꯟꯗꯟꯒꯥꯁꯦ ꯀꯥꯏ ꯀꯥꯏ ꯌꯧꯒ꯭ꯔꯝꯅꯣ ꯈꯪꯗꯦ ꯃꯈꯣꯡꯖꯦ ꯑꯃꯨꯛ ꯊꯤꯜꯂꯅꯤꯀꯣ
ꯎꯐꯨꯟꯖꯤꯗ ꯃꯈꯣꯡꯒꯁꯦ ꯋꯥꯎꯔꯅꯤ ꯑꯗꯩꯗꯤ ꯁꯦꯟꯗꯟꯖꯤꯖꯨꯅꯦ ꯌꯦꯠꯀ ꯑꯣꯏꯒꯗꯣ ꯑꯣꯏꯗꯨꯗꯅ ꯌꯦꯠ ꯇꯣꯡꯖꯤꯜꯂꯅꯤ ꯑꯗꯨꯗꯅ ꯑꯣꯏꯗꯣ ꯇꯣꯡꯖꯤꯜꯂꯅꯤ
ꯎꯝ
ꯑꯗꯨ ꯃꯃꯤꯠꯁꯦ ꯇꯪꯈꯥꯏ ꯄꯥꯡꯉꯅꯤꯀꯣ ꯐꯨꯜꯒ ꯄꯥꯡꯗꯦ
ꯃꯤꯠꯁꯦ ꯇꯪꯈꯥꯏ ꯄꯥꯡꯉꯒꯅꯤ ꯃꯥ ꯂꯩꯗꯣꯏꯖꯦ ꯋꯥꯒ ꯉꯥꯡꯉꯛꯄꯁꯦ ꯃꯤꯅꯤꯠ ꯑꯅꯤꯃꯨꯛ ꯂꯩꯔꯒ
ꯑꯩ ꯅꯉꯣꯟꯗ ꯇꯨꯏꯁꯟꯗꯣ ꯇꯧꯔꯨꯔꯅꯨ ꯅ ꯍꯥꯏꯕꯗꯤ ꯌꯥꯗꯕ ꯃꯁꯤꯗꯩꯁꯤꯗ ꯄꯩꯁꯥꯕꯨ ꯐꯪꯉꯗꯤꯅ ꯅꯪ ꯇꯧꯔꯤ ꯃꯨꯛꯇꯅ
ꯑꯩ ꯐꯅꯌꯥꯝ ꯍꯥꯏꯖ ꯅꯦꯃꯤ ꯑꯩ ꯇꯨꯏꯁꯟ ꯇꯧꯔꯔꯣꯏ ꯑꯩ ꯑꯉꯥꯡ ꯃꯆꯥ ꯂꯧꯔꯔꯣꯏ ꯑꯩ ꯌꯥꯝ ꯋꯥꯏ ꯉꯥꯡꯅꯕꯅ
ꯇꯨꯏꯁꯟ ꯇꯧꯕꯝ ꯂꯩꯔꯝꯃꯔꯣꯏꯌꯦ ꯍꯩꯃꯟꯗꯗꯅ
ꯃꯥ ꯀ꯭ꯂꯥꯁ ꯋꯥꯟ ꯀꯥꯔꯕꯅꯤ ꯑꯗꯨꯅ ꯈꯔ ꯉꯥꯡꯅꯕ ꯌꯥꯔꯝꯅꯤ ꯇꯧꯕꯝ ꯂꯩꯇ꯭ꯔꯦ ꯑꯦꯛꯖꯥꯝ ꯃꯌꯥꯁꯨ ꯑꯣꯏꯕꯖꯤꯗ ꯈꯤꯇꯪ ꯇꯥꯛꯄꯤꯌꯣ ꯇꯥꯛꯄꯤꯌꯣꯅ ꯍꯥꯏꯕꯗꯨꯗ ꯑꯩꯅ ꯑꯣ ꯑꯦꯛꯖꯥꯝꯁꯤꯗꯗꯤ ꯇꯥꯛꯄꯤꯔꯒꯦꯅ ꯈꯜꯂꯒꯅꯦ ꯇꯨꯏꯁꯟ ꯄꯩꯁꯥꯒꯁꯦ ꯑꯦꯗꯚꯥꯟꯁꯇ ꯄꯤꯁꯜꯂꯝꯃꯦ ꯑꯩꯁꯦ ꯌꯥ ꯀꯨꯝꯃ ꯂꯩꯍꯧꯔꯦ ꯍꯥꯏꯕ ꯑꯩ
ꯅꯪꯗꯤ ꯄꯩꯁꯥ ꯄꯤꫪꯝꯕꯗꯤ ꯌꯥꯕ ꯒꯨꯝꯃꯤꯗꯅ ꯄꯩꯁꯥ ꯄꯤꫪꯝꯕꯗꯤ ꯆꯠꯀꯅꯤꯗ ꯂꯩꯕ ꯃꯤꯅꯤ ꯅꯪꯖꯨ
ꯀꯔꯤꯅꯣ ꯑꯩꯅ ꯄꯩꯁꯥ ꯆꯤꯟꯕꯁꯦ ꯑꯩ ꯄꯩꯁꯥ ꯆꯤꯂꯤ ꯈꯪꯉ ꯄꯩꯁꯥꯁꯨ ꯄꯤꯁꯜꯂꯝꯃꯦ ꯑꯩꯁꯨ ꯍꯣꯏ ꯍꯣꯏ ꯂꯧꯍꯧꯔꯦ
ꯐ꯭ꯔꯤꯗ ꯂꯧꯕ ꯅꯠꯇꯦ ꯀꯩꯅꯣ ꯑꯩ ꯑꯉꯥꯡ ꯂꯥꯏꯇꯥꯛꯇꯨꯁꯤꯗꯤ
ꯃꯥꯅꯦ ꯑꯗꯨꯕꯨꯗꯤ ꯑꯩ ꯀꯩꯝ ꯍꯥꯏꯗꯤ ꯀꯩꯅꯣ ꯕꯥꯏꯖꯔꯪꯒꯤ ꯕꯥꯏꯖꯥꯟ ꯑꯎ ꯑꯍꯥꯟꯕ ꯀꯥꯁꯁꯤꯡ ꯐꯖꯟꯕꯤꯗ ꯑꯣꯏꯔꯝꯒꯅꯤꯀꯣ
ꯇꯨ ꯑꯗꯨꯔꯥ ꯈꯪꯗꯦ ꯑꯁ ꯉꯥꯟꯅꯕꯗꯤ ꯋꯥ ꯃꯅꯦ ꯈꯨꯋꯥ ꯑꯃꯅꯦ ꯈꯨꯋꯥ ꯑꯃꯅꯦ ꯂꯣꯏꯔꯦ ꯍꯥꯏꯖꯤꯅꯤ ꯐꯣꯂꯥꯢꯟꯗꯨꯗꯅꯦ ꯃꯝ ꯂꯥꯏꯟ ꯃꯔꯤꯅꯤꯗꯅ ꯐꯣꯔ ꯂꯟ ꯐꯣꯔ ꯂꯥꯏꯟꯒꯤꯗꯣ ꯃꯃꯦ ꯃꯊꯛꯀ ꯃꯈꯥꯗ ꯔꯦꯗ ꯑꯣꯏꯗꯅ ꯃꯌꯥꯏꯗꯨꯅ ꯕ꯭ꯂꯨ
ꯅ ꯕ꯭ꯂꯨ
ꯃꯌꯥ ꯕ꯭ꯂꯨ ꯑꯣꯏꯕ ꯁꯝꯕꯁꯨ ꯌꯥꯎꯋꯦ ꯕ꯭ꯂꯦꯛ ꯑꯣꯏꯅ ꯑꯣꯏꯔꯛꯄ ꯕꯣꯏꯖꯨ ꯌꯥꯎꯏꯗꯅ ꯑꯗꯨꯗꯨꯒꯅꯦ ꯔꯦꯠꯇꯒꯤ ꯔꯦꯠ ꯐꯥꯎ ꯏꯔꯒ ꯄꯨ ꯂꯥꯛꯑꯦ
ꯀꯩꯗꯦ ꯇꯔ ꯄꯨꯔꯦ ꯆꯥꯎꯅ ꯑꯗꯨꯝ
ꯍꯣꯏ ꯍꯦꯟꯇꯣꯛꯏꯕꯅꯤ ꯔꯦꯠ ꯇ ꯔꯦꯠ ꯐꯥꯎ ꯏꯕꯗꯨꯗꯩꯖꯨ ꯑꯃꯨꯛꯀ ꯍꯦꯟꯇꯣꯛꯑꯒꯖꯨꯝ ꯏꯔꯛꯏꯌꯦ ꯑꯩꯗꯤꯅꯦ ꯑꯗꯨ ꯎꯕꯗꯥ ꯈꯣꯏꯗꯧ ꯁꯥꯎ ꯁꯣꯝꯗꯅ ꯃꯣꯏ ꯁ꯭ꯀꯨꯜꯁꯤꯗꯅꯦ ꯁꯟꯗꯦ ꯃꯟꯗꯦ ꯕꯅꯥꯟꯁꯦ ꯀꯔꯁꯤꯞꯇ ꯁꯝꯅꯔꯒ ꯏꯔꯦꯕꯀꯣ
ꯑꯦꯔꯤꯅ ꯏꯕ ꯍꯩꯇ꯭ꯔꯤ ꯑꯨꯅ ꯇꯥꯛꯄꯗꯤ
ꯑꯗꯨꯗꯨꯒ ꯑꯩꯅ ꯏꯍꯜꯂꯤꯖꯦ ꯁꯄꯥ ꯃꯌꯦꯛꯇꯨꯅꯦꯕ ꯅꯁꯔꯤꯗ ꯑꯍꯥꯟꯕ ꯑꯦ ꯇꯝꯕꯗꯨꯅꯦꯕ
ꯏꯋꯥ
ꯑꯩꯁꯦ ꯃꯉꯣꯟꯗ ꯂꯤꯁꯤꯡꯂꯛ ꯈꯥꯏꯔꯕꯅꯦꯕ ꯏꯕꯨꯡꯉꯣ ꯁꯤ ꯃꯈꯥꯒꯤꯖꯦ ꯊꯦꯡꯗꯕꯤꯗ ꯏꯔꯧ ꯀꯣ ꯑꯩꯅꯖꯨ ꯏꯔꯦꯅꯦꯌꯦ ꯃꯊꯛꯁꯤꯗ ꯃꯥ ꯁꯤꯟꯁꯤꯜꯂꯛꯀꯗꯧ ꯄꯣꯠꯁꯦ ꯑꯩꯅ ꯏꯔꯒꯁꯨ ꯄꯤꯔꯤꯅꯦꯕ
ꯑ
ꯑꯩ ꯏꯔꯤꯖꯦ ꯃꯥꯏ ꯏꯔꯣꯀꯣꯅ ꯍꯥꯏꯔꯦꯀꯣ ꯃꯟꯗꯤꯔ ꯕꯅꯥꯟꯖꯤꯕꯨ ꯑꯦꯝ ꯑꯦꯝꯖꯤꯅ ꯃꯊꯛꯀ ꯃꯈꯥꯒ ꯔꯦꯠ ꯂꯣꯏ ꯁꯝꯅꯔ ꯏꯔꯛꯑꯦ ꯑꯣꯅ ꯃꯔꯛꯀꯤ ꯕ꯭ꯂꯨ ꯑꯅꯤꯗꯨ ꯃꯔꯛꯇ ꯑꯃꯨꯛ ꯏꯔꯛꯑꯦ ꯑꯣꯖꯤꯅ ꯀꯣ
ꯑꯣꯖꯤꯅ
ꯍꯣꯏ ꯑꯦꯟꯖꯤꯅꯅꯦ ꯕ꯭ꯂꯨꯗꯒꯤ ꯍꯧꯔꯒꯅꯦ ꯃꯈꯥꯒꯤ ꯔꯦꯠꯇꯨꯗ ꯁꯝꯅꯔꯒ ꯑꯃꯨꯛ ꯏꯔꯦ ꯑꯦꯟꯖꯤꯅ
ꯑꯩꯖꯦ ꯑꯩꯁꯦ ꯁꯥꯎꯅꯤꯡꯃꯟꯗꯕ ꯑꯩꯖꯦ ꯀꯩꯅꯣꯝ ꯇꯧꯔꯕ ꯑꯩꯖꯦ ꯑꯗꯨ ꯎꯕꯗ ꯑꯩꯖꯦ ꯂꯥꯛꯇ꯭ꯔꯤ ꯃꯥ ꯂꯥꯛꯑꯗꯤ ꯑꯩ ꯁꯨꯃꯥꯏꯅꯒ ꯂꯩꯊꯣꯛꯑ ꯂꯩꯕ ꯌꯥꯔꯣꯏ
ꯍꯧꯏꯖꯦ
ꯄꯨꯡ ꯑꯍꯨꯝꯗꯩ ꯍꯧꯗꯧꯅꯦ ꯂꯥꯛꯅꯤꯡ ꯀꯥꯟ ꯂꯥꯛꯏꯁꯤꯅꯤ
ꯑꯗꯨ ꯇꯧꯍꯟꯒꯅꯣꯃꯦ ꯑꯍꯨꯝ ꯃꯈꯥꯏꯗꯩ ꯍꯧꯖꯤꯔꯥ ꯑꯍꯨꯝꯗ ꯍꯧꯖꯤꯔꯥ ꯑꯃ ꯇꯥꯅꯔꯣ
ꯎꯝ
ꯅꯪꯒꯤ ꯑꯗꯨ ꯈꯨꯇꯧꯗꯧ ꯌꯥꯗꯦꯅꯦ ꯑꯉꯥꯡ ꯑꯊꯦꯛ ꯂꯥꯛꯑ ꯄꯨꯡ ꯃꯉꯥ ꯂꯥꯛꯑ ꯑꯗꯨꯝ ꯇꯝ ꯇꯥꯅꯤꯅꯦ ꯄꯨ ꯑꯃ ꯃꯈꯥꯏ ꯇꯧꯔꯤꯅꯤ ꯑꯗꯨꯪ ꯃꯃꯗ ꯍ ꯑꯗꯨ ꯇꯧꯗꯣꯛꯏꯕ ꯅꯪ ꯇꯧꯏꯖꯦ
ꯂꯛꯁꯟ ꯂꯥꯛꯑꯒ ꯉꯁꯤ ꯅꯣꯡꯃꯩ ꯀꯦꯝ ꯍꯩꯇꯕꯤ ꯆꯠꯍꯟꯒꯤꯕꯗꯖꯨ ꯑꯩꯁꯦꯦ ꯑꯃꯨꯛ ꯅꯨꯡꯉꯥꯏꯇꯕꯀꯣ
ꯅꯨꯡꯉꯥꯏꯒꯦ ꯅꯨꯡꯉꯥꯏꯔꯣꯢꯒꯦꯔ ꯇꯥꯛꯀ ꯇꯥꯛꯄ ꯌꯥꯕ ꯇꯥꯛꯑꯒ ꯄꯨꯡ ꯑꯃꯗ ꯑꯗꯨꯝ ꯇꯌꯥꯏ ꯀꯩꯅꯣ ꯅꯪꯗꯤ ꯄꯨꯡ ꯑꯍꯨꯝꯗ ꯂꯥꯛꯑꯦ ꯄꯨꯡ ꯑꯍꯨꯝ ꯃꯈꯥꯏ ꯂꯥꯛꯑꯦ ꯑꯗꯨꯗꯤ ꯅꯪ ꯂꯣꯏꯒꯗꯕꯗꯤ ꯄꯨꯡ ꯃꯉꯥꯗ ꯅꯠꯇ꯭ꯔꯣ
ꯎꯝ
ꯍꯧꯖꯤꯛ ꯂꯥꯛꯑꯦꯗꯣꯔ ꯀꯣꯔꯣꯡ ꯔꯣꯡ ꯇꯧꯏꯗꯨꯔꯥ
ꯃꯤ
ꯀꯅꯥꯅꯣ ꯅꯪꯒꯤ ꯅꯥꯅꯦꯔꯥ ꯅꯥꯃꯔꯥ
ꯅꯟ ꯑꯣꯐ ꯗꯥ ꯑꯕꯞ
ꯀꯥꯗꯥꯏꯗꯒꯤ
ꯑꯩꯌꯣꯌꯣ ꯄꯥꯗꯔꯅꯦ ꯄꯥꯗꯔ ꯄꯥꯗꯔ
ꯑꯈꯣꯕꯥ ꯉꯥꯁꯤ ꯁꯨꯇꯤ ꯊꯥꯏꯌꯦ
ꯎꯝ ꯐꯔꯦ ꯐꯔꯦ ꯉꯔꯥꯡ ꯂꯛꯑꯝꯃꯤꯅ ꯊꯝꯃꯒꯦꯌꯔ
ꯄꯨꯡ ꯇꯥꯔꯕꯣ
ꯇꯥꯔꯦ
ꯐꯔꯦ ꯐꯔꯦ ꯑꯩꯁꯨ ꯇꯨꯏꯁꯟ ꯇꯧꯔꯨꯒꯤꯒꯦ ꯑꯗꯨꯗꯤ